ꯍꯜꯂꯣ ꯇꯥꯏ ꯇꯥꯏꯌꯦ ꯌꯥꯝ ꯍꯧꯋꯤ ꯃꯣꯏꯁ ꯑꯗꯨꯅꯦ ꯑꯩꯈꯣꯏ ꯀꯔ ꯁꯦꯡꯕꯅꯦ ꯀꯣꯡꯁꯦꯒꯑ ꯑꯗꯨ ꯁꯦꯡꯕꯁꯤ ꯅꯨꯃꯤꯅ ꯍꯌꯦꯡ ꯄꯁꯥꯏꯗ ꯌꯥꯝꯅ ꯌꯥꯝ ꯄꯦꯛꯇ ꯀꯩ ꯊꯕꯛꯅꯣꯕ ꯇꯧꯔꯣꯏꯏꯗꯣ ꯌꯨꯝ ꯃꯔꯛꯇ ꯀꯥꯏꯔꯒ ꯎꯝ ꯀꯩꯀꯩ ꯀꯩ ꯁꯤꯟꯗꯣꯛꯟ ꯇꯧꯦ ꯍꯥꯏꯇꯥꯔꯦ ꯄꯥꯏꯌꯞꯀꯤ ꯅꯞꯄꯒꯤ ꯄꯨꯡ ꯀꯌꯥꯗꯒꯤꯩ ꯆꯠꯂꯤꯕ
ꯎꯃ
ꯎꯃ ꯀꯔꯨꯃ ꯈꯥꯏ ꯁꯤꯃꯕꯁꯤ ꯑ ꯑꯩꯈꯣꯏ ꯀꯩꯅꯣ ꯍꯥꯞ ꯌꯥꯔꯝꯃꯦ
ꯑ ꯁꯉ
ꯃ ꯆꯪꯉꯛꯇꯔꯣ ꯃꯥꯂ ꯌꯥꯝꯗ꯭ꯔꯁꯨꯕꯣꯛ ꯀ ꯅꯠꯇ꯭ꯔꯣꯁꯦ ꯃꯥꯅꯦ
ꯑꯩꯗ ꯑꯩ ꯖꯍꯖ
ꯑꯩꯆ ꯀꯃꯥꯏꯅ ꯇꯧꯔꯤꯅꯣꯕ ꯑꯗꯨꯏꯗꯣ ꯁꯦꯟꯗ꯭ꯔꯥꯁꯨ ꯉꯔꯥꯡ ꯌꯥꯝ ꯐꯪꯉꯝꯗꯥꯏꯅꯦ
ꯃꯅꯨꯡ ꯆꯪꯉꯒ ꯐꯣꯟ ꯅꯝꯕꯔ ꯍꯥꯞꯇ꯭ꯔꯁꯨꯀꯣ
ꯍꯣꯏ ꯅꯝꯕꯔ ꯍꯥꯇ꯭ꯔꯁꯨꯀꯣ ꯑ
ꯐꯣꯟ ꯅꯝꯕꯔ ꯏ ꯃꯤꯁꯤꯈ꯭ꯔꯅꯤꯅ
ꯑꯣ ꯅꯝꯕꯔ ꯏ ꯃꯤꯁꯤꯡꯒ ꯍꯥꯏꯅꯤꯂ ꯎ ꯂꯅꯤꯕ ꯑꯣ ꯎ ꯑꯪꯕꯩ ꯋꯥꯅꯤ ꯑꯩꯁꯨ ꯇꯧꯔꯁꯤꯔ ꯈꯪꯗꯦ ꯑ ꯑꯦ ꯐꯣꯟ ꯅ꯭ꯔꯦ ꯑꯥꯎ
ꯇꯨꯡ ꯋꯥ
ꯌ ꯋꯥꯟ
ꯅ
ꯖ ꯀꯌꯥ ꯀꯌꯥ ꯁꯉ ꯍꯥꯏꯕꯒꯗ ꯅꯣꯡꯃꯒꯤ ꯅꯣꯡꯃꯒꯤ ꯀꯩꯅꯣ ꯇꯧꯕꯁꯨ ꯌꯥꯏꯌꯦꯌꯦ ꯄꯤꯕꯁꯨ ꯌꯥꯏꯑ ꯑꯗꯣ ꯑꯩꯅ ꯑꯗꯨꯝ ꯍꯥꯏꯅꯔꯒ ꯊꯥꯒꯤ ꯂꯧꯔꯁꯨ ꯌꯥꯏꯌꯦꯌꯦ
ꯍꯥꯏ ꯅꯖ
ꯈꯪꯗꯦ ꯅꯣꯡꯃ ꯅꯣꯡꯃꯒꯤ ꯆꯅꯤ ꯆꯥꯅꯤ ꯄꯤꯔꯝꯃꯦ ꯍꯥꯏꯌꯦ ꯑꯗꯨꯗꯣ ꯐꯣꯏꯔꯅꯗꯤ ꯇꯧꯗꯦ ꯐꯖꯅꯗꯤ ꯍꯪꯅꯔꯨꯗ꯭ꯔꯤ ꯆꯦꯟꯗ꯭ꯔ ꯃꯥꯅꯕꯤꯗꯣ
ꯍꯥꯎꯕ ꯌꯥꯦ
ꯦ ꯑ ꯌꯥꯨꯡꯌꯥꯌꯥꯅꯣ ꯑꯌꯨꯛꯀꯤ ꯄꯨꯡ ꯇꯔꯦꯠ ꯑꯇꯩꯩꯅ ꯅꯨꯡꯗꯥꯡꯋꯥꯏꯔꯝ ꯄꯨꯡ ꯇꯔꯨꯛ ꯐꯥꯎꯕ ꯁꯥꯡꯗ꯭ꯔꯥ
ꯎꯝ ꯆꯥꯛꯇꯤ ꯀꯃꯥꯏ ꯇꯧꯕ
ꯆꯥꯛꯁꯤ ꯆꯥꯔꯠꯇꯣꯏꯅꯤ ꯀꯩꯅꯣ ꯄꯨꯡ ꯇꯔꯦꯕꯨ ꯆꯠꯈ꯭ꯔꯣꯏ ꯃꯣꯏ ꯄꯨꯡ ꯀꯨꯟ ꯑꯃ ꯇꯔꯥꯒ ꯍꯨꯝꯗ꯭ꯔꯦ ꯎ ꯃꯥꯂꯦ ꯌꯦꯡ ꯇꯥꯥꯏꯗꯅ ꯐꯤꯗ ꯂꯩꯗꯧ ꯃꯄꯨꯗꯤ ꯑꯩ ꯃꯊꯥꯏ ꯌꯥꯝ ꯁꯥꯔꯤꯕꯅꯦ ꯇꯥꯃꯣ ꯑꯩ ꯆꯪꯉ ꯆꯈ꯭ꯔꯒ ꯆꯠꯈ꯭ꯔꯒ ꯑꯩꯅ ꯇꯧꯍꯧꯗꯣꯏꯁꯦ ꯈꯜꯂꯨꯕꯗ ꯣꯏ ꯂꯅꯤ ꯀꯁꯣ ꯑ ꯀꯣꯛ ꯌꯥꯝ ꯁꯥꯗꯧꯔꯤꯕꯅꯤ ꯀꯩꯅꯣꯁꯤ ꯌꯥꯔꯤꯦ ꯍꯥꯏꯄꯅꯤꯒ ꯁ ꯑꯗꯨꯏꯗꯤ ꯇꯧ ꯌꯥꯔꯦꯅꯦ
ꯑꯥꯎ
ꯑ ꯇꯧꯒꯦ ꯏꯁꯆꯟꯒ ꯐꯥꯎ ꯊꯣꯛꯂꯒꯦ ꯍꯥꯏꯕꯅꯦ ꯎ ꯑ ꯀꯌꯥꯗꯅꯤ ꯏꯆꯟꯒꯤꯗꯣ ꯏꯆꯟꯒꯤꯗꯣ ꯑꯃꯃ ꯐꯣꯟ ꯑꯃꯁꯤꯗꯅꯦꯀꯣ ꯀꯩꯅꯣ ꯇꯧꯕꯅꯦꯕ ꯉꯔꯥꯡ ꯑꯩꯅ ꯗꯥꯎꯟꯂꯣꯗ ꯇꯧꯔꯒ ꯇꯧꯔꯝꯕꯅꯦꯕ ꯑꯗꯨ ꯌꯥꯗꯦ ꯀꯩꯒꯤꯅꯣ ꯈꯪꯗꯦ ꯑꯩꯣꯏ ꯀꯃꯤ ꯍꯖꯅ ꯑꯃ ꯉꯔꯥꯡ ꯚꯦꯂꯦꯟꯁ ꯍꯥꯞꯄꯗꯣ ꯑꯩꯈꯣꯏ ꯃꯥꯟ ꯄꯥꯏꯔꯛꯄꯗꯣ ꯑꯥ ꯑꯗꯨꯗꯨꯗ ꯇꯧꯕꯅꯦꯕ ꯑꯗꯨ ꯌꯥꯗꯦ ꯀꯩꯒꯤꯅꯣ ꯈꯪꯗꯦ
ꯁꯞꯄꯣꯔꯠ ꯇꯧꯗꯒꯅꯤ
ꯁꯤꯗꯣ ꯌꯦ ꯅꯝꯕꯔ ꯍꯥꯞꯆꯂ ꯇꯧꯔꯁꯤꯔꯣ ꯈꯪꯗꯦ ꯀ ꯁꯤꯌꯥꯏ ꯑꯗꯨꯃꯥꯏꯅ ꯑꯣꯏꯅ ꯇꯧꯔꯒꯦ ꯑꯗꯨ ꯏꯆꯥꯅ ꯑꯃꯨꯛ ꯑꯁꯤ ꯑꯁꯤ ꯐꯣꯟ ꯍꯌꯦꯡ ꯃꯥꯅ ꯑꯥ ꯆꯠꯀꯥꯟꯗ ꯄꯨꯅꯤꯌꯦ ꯑꯗꯣ ꯃꯥ ꯑꯥꯗ ꯇꯥꯟꯗꯧꯔꯤꯌꯦ ꯂꯥꯛꯒꯦ ꯂꯥꯛꯑꯣꯒ ꯀꯔꯤꯣꯏꯟꯒꯦꯣ ꯑ ꯇꯗꯦ
ꯎ
ꯑꯩꯃꯊ ꯆꯥꯔꯦꯕ ꯄꯥꯟꯒ ꯁꯒꯣꯜ ꯍꯋꯥꯏꯒ ꯊꯣꯡ
ꯍꯥꯎꯕꯅꯤꯗꯦ
ꯎꯝ ꯎꯝꯗ ꯑꯩꯈꯣꯏ ꯃꯥꯟ ꯊꯣꯡꯉꯝꯃꯦ ꯑꯗꯨ ꯆꯠꯈ꯭ꯔꯦ ꯍꯣꯏꯕ ꯊꯕꯛ ꯆꯠꯈꯤꯌꯦ ꯀꯔꯤ ꯁꯔꯤꯅꯣ ꯈꯪꯗꯦ ꯀꯔꯤ ꯁꯨꯔꯤꯅꯣ
ꯅꯣꯏ ꯏꯗꯅꯦ ꯏꯠ ꯀꯗꯔꯣ
ꯌꯣꯠꯈꯤꯔꯒꯩꯅꯣ ꯈꯪꯗꯣꯏꯗꯁꯨ ꯀꯩꯅꯣꯅ ꯎ ꯑꯩꯁꯨ ꯌꯦꯡꯁꯤ ꯇꯧꯕꯅꯦ ꯌꯦꯡꯁꯤꯜꯂ ꯌꯦꯅꯣꯄꯣ ꯆꯕꯩ ꯑꯔ
ꯑꯩ ꯐꯣꯟ ꯅꯝꯕꯔ ꯑꯃꯔꯥꯏ
ꯑ ꯑꯩ ꯍꯥꯞꯁꯤꯟꯗꯣꯏꯗꯣ ꯑꯥꯎ ꯃꯤꯁꯦꯁ ꯂꯥꯛꯑꯣꯏꯗꯕ ꯀꯩꯒꯤ ꯍꯥꯞꯆꯜꯂꯨꯗꯅꯥ ꯑꯗꯨ ꯌꯥꯝ ꯆ ꯍꯥꯞꯆꯤꯟꯈ꯭ꯔꯗꯨꯕꯨ ꯑꯦ ꯄꯩꯁꯥ ꯃꯥꯡꯗꯧꯔꯤꯅꯦ ꯊꯥꯝ ꯐ꯭ꯔꯤꯗ ꯑꯗꯨꯁꯨ ꯁꯥꯟꯅꯧꯑꯣ ꯑꯩ ꯁꯥꯟꯅꯕꯤꯒꯦ ꯄꯤꯔꯛꯑꯣ
ꯌꯥꯔꯣꯏ ꯄꯩꯁꯥ ꯍꯥꯞꯆꯤꯟꯉꯥꯏ ꯇꯜꯂꯤ
ꯑꯩ ꯏꯁꯥꯅ ꯑꯩ ꯑꯦꯀꯥꯎꯟꯁꯤ ꯀꯔꯝꯕ ꯆꯪꯍꯟꯁꯤꯒꯦ ꯈꯜꯂꯤꯝꯅꯤ ꯑꯃꯗ ꯑꯅꯤ ꯍꯥꯞꯆꯤꯟꯕ ꯌꯥꯗꯦ ꯍꯥꯏꯗꯤ ꯅꯝꯕꯔ ꯑꯅꯤ ꯍꯥꯞꯆꯤꯟ ꯌꯥꯗꯦ ꯍꯥꯏꯖꯤ ꯀꯩꯅꯣꯒꯤꯗꯣ ꯑꯦꯀꯥꯎꯟꯗꯣ
ꯁꯨꯃꯥꯏ ꯇꯧ ꯌꯥꯏ
ꯖꯤꯄꯦ ꯑꯃ ꯄꯥꯏꯔꯕ ꯑꯗꯒꯤ ꯑꯃꯨꯛ ꯐꯣꯟ ꯄꯦ ꯑꯃ ꯂꯩꯇ꯭ꯔꯣ ꯎꯝ ꯑꯗꯨꯃꯥꯏ ꯀꯩꯅꯣ ꯃꯈꯩꯗꯨꯁꯨ ꯈꯦꯠꯅꯍꯟꯕ ꯌꯨ ꯄꯤ ꯑꯥꯏ ꯅꯝꯕꯔ ꯀꯩꯅꯣ ꯃꯈꯩ ꯈꯦꯠꯅꯍꯟꯕ ꯑꯗꯨꯃꯥꯏꯅ ꯇꯧ ꯌꯥꯔꯗꯤ ꯑꯗꯨꯃꯥꯏꯅ ꯇꯧꯔ ꯂꯣꯏ ꯑꯗꯨꯃꯥꯏ ꯇꯧ ꯀꯩꯅꯣ ꯅꯪꯒꯤ ꯑꯩ ꯖꯤꯄꯦꯗꯣ ꯍꯥꯡꯗꯤ ꯍꯥꯡꯒꯤꯕꯅꯦ ꯒ꯭ꯌꯥꯟ ꯇꯥꯗꯕ ꯑꯩ ꯍꯥꯞꯇꯧ ꯇꯜꯂꯗꯤ ꯅꯪ ꯑꯗꯨꯃꯥꯏ ꯑꯇꯣꯞꯄ ꯑꯃꯇꯗ ꯆꯪꯈ꯭ꯔꯗꯤ ꯃꯁꯥ ꯁꯥꯕꯩ ꯅꯪ ꯑꯦꯛꯖꯤꯁ ꯀꯤ ꯇꯧꯕꯩꯗꯣ ꯑꯗꯨꯒꯤ ꯅꯝꯕꯔꯗꯣ ꯑꯃ ꯀꯤ ꯑꯃ ꯍꯥꯞꯄ ꯍꯥꯏꯁꯤ ꯆꯞ ꯃꯥꯟꯅꯔꯦ ꯑꯩꯉꯣꯟꯗꯅꯤꯅ ꯑꯗꯨꯝ ꯑꯩ ꯆꯠꯈꯗꯤ ꯇꯣꯛꯑꯦ ꯃꯥꯏꯁ ꯃꯥꯏꯅꯁ ꯆꯠꯂꯤꯃꯤꯅ ꯁꯨꯡꯂꯥꯛ ꯂꯥꯛꯇ꯭ꯔꯤ ꯀꯩꯒꯤꯅꯣ ꯑꯗꯨ ꯂꯥꯛꯇꯦ ꯁꯨꯃꯥꯏꯅ ꯀꯩ ꯇꯧꯕꯅꯤꯗ ꯄꯩꯁꯥ ꯆꯪꯉꯝꯃꯗꯤ ꯌꯥꯏ ꯀꯩꯅꯣ ꯑꯠꯇꯦ ꯑꯃ ꯑꯥꯎꯗꯤꯌꯣ ꯒꯤꯗꯨꯗ ꯑꯧꯗꯤꯌꯣ ꯍꯥꯏꯗꯤ ꯀꯩꯅꯣ ꯑꯧꯗꯤꯌꯣꯒꯤ ꯑꯃ ꯏꯕꯗꯣ ꯗꯣ ꯑꯗꯨꯗ ꯏꯕꯥꯅꯤ ꯕꯣꯏꯁ ꯁꯨꯡꯂꯥꯛ ꯂꯥꯛꯇꯦꯕ
ꯃꯤꯔꯨꯄꯔꯦ ꯂꯥꯕꯅꯤ ꯀꯩꯅꯣ ꯑꯇꯣꯞꯄꯗ
ꯅꯣꯡꯁꯨ ꯀꯌꯦ ꯇꯧꯔꯤꯁꯦ ꯍꯨꯥꯁꯤꯜꯂꯛꯑ ꯁꯥꯏ ꯐꯤꯒ ꯐꯔꯒ ꯍꯌꯦꯡ ꯑꯥ ꯆꯠꯀꯥꯟꯅ ꯁꯦꯠꯅꯉꯥꯏꯅꯤꯉꯥꯏꯅ ꯗꯥ ꯍꯌꯦ ꯌꯥꯝꯝꯒꯦ ꯀ ꯆ ꯇꯣꯏꯅꯦ ꯀꯣꯏꯕ ꯑꯩꯅ ꯆꯠꯂꯨꯒꯦ ꯆꯦꯡꯗꯔꯥꯁꯨ ꯌꯥꯎꯅꯤ ꯍꯥꯏꯨꯛ ꯇꯧꯧꯕꯅꯤ
ꯅꯨꯡꯉꯥꯏꯈꯔꯦꯅꯦ
ꯑꯗꯨꯒ ꯊꯧꯕ ꯃꯤꯗꯨꯒ ꯑꯩꯈꯣꯏ ꯃꯉꯥ ꯍꯅꯦ ꯍꯣꯏꯅꯦ ꯃꯌꯥꯏ ꯃꯌꯥꯅꯤ ꯆ
ꯖꯤꯃꯦ ꯇꯥꯕ꯭ꯔꯣ
ꯑꯪ ꯗꯦꯝꯦꯝꯗ ꯍꯣꯏ ꯍꯩꯁ ꯁꯟꯗꯦꯅꯤꯀꯣ ꯍꯌꯦꯡ ꯅꯨꯡꯉꯥꯏꯕꯤ ꯅꯨꯡꯉꯥꯏꯕꯤ ꯁꯤꯛꯄꯅꯦ ꯁ ꯍꯥꯏꯔꯒꯕ ꯌꯥꯗꯦ ꯌꯥꯝ ꯍꯌꯦꯡꯒꯤꯗ ꯍꯥꯏ ꯅꯉꯥ ꯆꯂꯣ ꯍꯔꯃꯔ ꯂ ꯅꯋꯥꯣ ꯍꯌꯦꯡ ꯊꯕꯛ ꯂꯩꯕ꯭ꯔꯣ ꯊ ꯊꯣꯏꯣꯏꯔꯤ ꯑꯁꯤꯣꯏꯁꯤ ꯉꯗꯦ ꯊꯛ ꯆꯠꯇꯣꯏ ꯊꯕꯛ ꯂꯩꯇ꯭ꯔꯗꯤ ꯆꯠꯂꯨꯁꯦ ꯍꯥꯏꯗꯧꯕ ꯅꯪ ꯊꯕꯛ ꯂꯩꯌꯦꯦ ꯀꯣꯏ ꯆꯂꯁ ꯍꯥꯏ ꯐꯔꯦ ꯑꯩꯒꯤ ꯊꯕ ꯇꯧ ꯇꯧ ꯇꯧꯔꯤꯅꯤꯅꯦ ꯐꯤꯖꯒ ꯇ ꯎ ꯊꯇꯦ ꯑ ꯑꯗꯨ ꯂꯝꯁꯤ ꯆꯁꯌꯥꯔꯄꯣꯔꯠꯇꯣ ꯑꯩꯩꯅ ꯅꯨꯡꯉꯥꯏꯇꯦꯕ ꯑꯔꯒꯤ ꯊꯥꯗ ꯀꯩꯒꯤ ꯃꯩ ꯊꯥꯗꯣꯛ ꯑꯍꯂꯕ
ꯑ ꯑ
ꯑꯩꯅ ꯌꯥꯎ ꯍꯣꯏ ꯑ ꯆꯠ ꯔꯅꯣ ꯑꯣꯏꯡ ꯆꯖ ꯑꯁ ꯄꯉꯝꯃꯝꯃꯦ ꯑꯗꯣꯝꯗꯨꯗꯤ
ꯅꯣꯡ ꯃꯈꯣꯟ ꯍꯥꯏꯕꯤꯕ ꯇꯥꯒ ꯑꯗꯨꯝ ꯇꯧꯏꯀꯣ
ꯅꯧ ꯃꯈꯣꯟꯣꯟꯠꯇ ꯦꯁꯤꯕꯤ ꯃꯈꯣꯟꯣꯟ ꯦꯃ ꯀꯈꯈꯣꯏꯗ ꯅꯣꯡꯃ ꯀ ꯇꯥꯅꯦ ꯍꯧꯔꯦ ꯍꯥꯏꯔꯣ
ꯌꯥꯣꯏ ꯇ ꯍꯦ
ꯐꯤꯁꯨ ꯂꯧꯁꯤꯜꯂ ꯊꯧꯕꯃꯜ ꯈꯔꯗꯧ ꯋꯥꯠꯂꯦ ꯑꯗꯣꯝꯗ ꯄꯨꯡ ꯑꯃꯝꯃꯝꯃꯦ
ꯃꯩ ꯃ ꯇꯥ ꯍꯧꯦ ꯑꯦꯝꯃꯦ
ꯃꯥ ꯀꯤꯖꯩꯌꯦ ꯕꯨ ꯇꯝꯅꯕ ꯃꯥꯜꯂꯦ ꯅꯣꯏ ꯑꯗꯣꯝꯗ
ꯌꯥꯝ ꯃꯝꯗꯦꯗ
ꯁꯤꯗꯩ ꯃꯃꯤ ꯃꯝꯄ ꯂꯥꯛꯄꯕ ꯑꯩꯈꯣꯏ ꯁ꯭ꯋꯥꯏꯁꯤꯦ ꯃꯃꯝꯒꯅꯤꯀꯣ ꯑꯗꯣꯝꯅ ꯌꯦꯡꯀꯥꯟꯗ ꯃꯦꯦꯅꯦ ꯑ ꯂꯒꯦ ꯇꯧꯔꯒꯀꯣ ꯔꯦꯟꯀꯣꯠ ꯎꯞꯄ ꯂꯥꯛꯑꯅꯤ ꯌꯥꯣꯣ ꯅ ꯐꯥꯏ ꯅꯍꯥꯟ ꯀꯩꯅꯣ ꯇꯧꯕꯗꯣ ꯑꯩꯈꯣꯏ ꯂꯤꯂꯥ ꯌꯦꯡꯕꯗꯣ
ꯑꯥ
ꯑꯗꯨꯗꯅꯦ ꯍꯅꯨꯕꯤ ꯑꯅꯤ ꯔꯦꯡꯒꯣꯣꯔꯄ ꯂꯥꯛꯑꯦꯕ ꯅꯒꯖ ꯈꯪꯗꯦ ꯌꯥ ꯄꯨꯁꯨ ꯌꯥꯏ ꯀꯩꯅ ꯃꯥꯥꯏ
ꯎꯝ
ꯇꯧꯕꯗꯤ ꯌꯥꯗꯧ ꯃꯥꯂꯦ ꯃꯥꯅ ꯇꯧꯔꯛꯄꯗꯤ ꯈꯪꯗꯦ
ꯉꯔꯝꯁꯤ ꯌꯥꯝꯝ ꯁꯦꯈꯔꯃꯤ
ꯑꯩꯁꯨ ꯀꯣ ꯑꯩꯈꯣꯏ ꯇꯥꯃꯣꯅ ꯇꯧꯕꯅꯦꯕ ꯉꯔꯥꯡ ꯑꯅꯤꯔꯛꯅꯤ ꯐ꯭ꯔꯤꯗ ꯆꯠꯂꯦ ꯑꯗꯨꯝ
ꯂꯥꯛꯄꯣ ꯐꯤꯖꯕ ꯂꯥꯛ
ꯑꯪ
ꯑꯩ ꯅꯈꯣꯟꯅꯁꯨ ꯌꯥꯝ ꯇꯧꯏ ꯑꯦ
ꯑꯗꯨ ꯑꯗꯨꯝ ꯃꯥꯡꯉꯅꯤ ꯌꯥꯗꯤ ꯑꯗꯨ ꯃꯁꯤꯡ ꯃꯁꯤꯡ ꯊꯥꯕ ꯌꯥꯎꯔꯝꯃꯣꯏꯗ꯭ꯔꯣꯗꯣ
ꯑꯃ
ꯑꯃꯗꯤ ꯉꯥꯔꯥꯡ ꯁꯃꯤꯠ ꯇꯧ ꯊꯥꯝꯃꯤ ꯆꯠꯇꯤ ꯆꯠꯈꯤꯗꯦꯕ ꯑꯩ ꯇꯁꯇ
ꯍꯦꯜꯂꯦ
ꯑꯦ ꯊꯃꯒ